ꯁꯥꯅꯔꯁꯤꯅꯦ ꯑꯩ ꯑꯗꯨ ꯑꯗꯨꯅꯦꯕ ꯑꯩꯅ ꯍꯥꯏꯁꯦ ꯁꯨꯡꯌꯥꯎ ꯌꯥꯎ ꯉꯝꯗꯦꯕ ꯏꯟꯗꯤꯌꯥꯒꯤꯗꯤ ꯀ꯭ꯔꯤꯛꯀꯦꯠ ꯇꯌꯥꯝꯕꯅ ꯐꯣꯀꯁ ꯄꯤꯕ꯭ꯔꯥ ꯈꯪꯗꯦ
ꯏꯟꯗꯤꯌꯥꯒꯤꯁꯦ ꯃꯤꯁꯤꯡꯁꯤꯁꯨ ꯈꯪꯗ ꯏꯁꯇꯦꯃꯤꯅꯥ ꯈꯔ ꯈꯔ ꯋꯥꯠꯄꯩ ꯇꯥꯏꯞꯇꯁꯨ ꯈꯔ ꯇꯧꯕꯗꯧꯅꯁꯨ ꯇꯧꯋꯦꯕꯀꯣ ꯑꯗꯨꯒ ꯃꯤꯁꯤꯡꯁꯦ ꯑꯗꯨꯃ ꯂꯩꯔꯒ ꯑꯩꯈꯣꯏꯒꯤ ꯏꯟꯗꯤꯌꯥꯒꯤ ꯒꯤ ꯃꯦꯅꯦꯖꯃꯦꯟ ꯍꯥꯏꯒꯗ꯭ꯔꯥ ꯐꯨꯠꯕꯣꯜ ꯃꯦꯅꯦꯖ ꯇꯧꯔꯤꯕ ꯀꯥꯡꯕꯨꯁꯦ ꯏꯟꯗꯤꯌꯥ ꯍꯥꯏꯔꯤꯁꯦ ꯀꯔꯞꯕ ꯁꯟꯒꯨꯝꯕ ꯍꯦꯛꯇ ꯇꯧꯔꯒ ꯇꯣꯛꯄ ꯃꯥꯜꯂꯦ ꯑꯗꯨꯗꯨꯅꯁꯨ ꯑꯣꯏꯕ꯭ꯔꯥꯁꯨ ꯈꯪꯗ꯭ꯔꯦ ꯑꯗꯨꯒ ꯑꯩꯈꯣꯏꯒꯤ ꯏꯁꯀꯤꯜ ꯇꯁꯦꯡꯅ ꯏꯁꯀꯤꯜ ꯋꯥꯠꯄꯒꯤꯔ ꯋꯥꯔꯜ ꯀꯞꯇ ꯌꯥꯎꯕ ꯉꯝꯗ꯭ꯔꯔꯤꯁꯦ ꯈꯪꯗ꯭ꯔꯦ ꯋꯥꯔꯜ ꯀꯞ ꯌꯥꯎꯕꯁꯦ ꯑꯦ ꯑꯩꯈꯣꯏ ꯁꯤꯃ ꯌꯥꯎꯔꯒꯅꯦ ꯑꯩꯈꯣꯏ ꯁꯝꯃꯤꯠ ꯇꯧꯔꯒ ꯌꯥꯎꯒꯗꯕ ꯅꯠꯇꯦ ꯑꯇꯣꯞꯄ ꯑꯩꯈꯣꯏꯒꯤ ꯑꯦꯁꯤꯌꯥꯒꯤ ꯂꯩꯔꯤꯕ ꯀꯟꯇ꯭ꯔꯤ ꯈꯔꯁꯤꯒ ꯑꯗꯨꯝ ꯈꯔ ꯀꯥꯎ ꯊꯦꯡꯒꯥꯏꯅꯔꯒ ꯌꯥꯎꯗꯣꯏꯅꯦꯕ ꯁꯝꯅ ꯍꯥꯏꯔꯕꯗ ꯀꯇꯥꯔꯒ ꯍꯥꯏꯅ ꯍꯧꯖꯤꯛ ꯌꯥꯎꯔꯤꯁꯦ ꯀꯇꯥꯔꯒ ꯊꯦꯡꯒꯥꯏꯅꯗꯅ ꯐꯣꯖꯅ ꯈꯔ ꯇꯧꯈꯤꯕꯗ ꯀꯇꯥꯔꯗ ꯀꯥꯈꯤꯕꯅꯦꯕ ꯀꯇꯥꯔꯅ ꯐꯖꯅ ꯅꯩꯕꯤꯈꯤꯕꯅꯦꯕ ꯏꯟꯗꯤꯌꯥꯗꯣ ꯊ꯭ꯔꯤ ꯖꯦꯔꯣꯗꯒ ꯇꯧꯗꯅ ꯈꯣꯠꯇꯅ ꯑꯗꯨꯃꯥꯏꯅ ꯀꯇꯥꯔꯅ ꯅꯕꯤꯈꯤꯕꯅꯤ ꯑꯗꯣ ꯍꯧꯖꯤꯛ ꯀꯇꯥꯔꯁꯤ ꯑꯃꯨꯛ ꯋꯥꯔꯜ ꯀꯞ ꯌꯥꯎꯔꯦ ꯇꯥꯔꯁꯤꯁꯨ ꯑꯃꯨꯛ ꯑꯍꯨꯝꯂꯛ ꯊꯪꯅ ꯊꯪꯅꯅ ꯄꯣꯒꯨꯝ ꯇꯧꯈꯤꯕꯅꯦꯕ ꯀꯇꯥꯔꯁꯨ ꯍꯧꯖꯤꯛꯃꯨꯛ ꯆꯟꯗꯦꯕ ꯍꯣꯜꯀꯠꯇ
ꯑꯗꯨꯅꯦ ꯃꯅꯤꯄꯨꯔ ꯆꯥꯁꯦ ꯑꯩꯈꯣꯏ ꯃꯅꯤꯄꯨꯔꯁꯦ ꯇꯣꯉꯥꯟꯅ ꯀꯟꯇ꯭ꯔꯤ ꯑꯃ ꯂꯩꯔꯝꯃꯗꯤ ꯌꯥꯎꯔꯝꯕꯁꯨ ꯌꯥꯏ ꯃꯅꯩ ꯃꯩꯇꯩ ꯃꯆꯥꯗꯤ ꯈꯔꯕꯨꯗꯤ ꯍꯩꯖꯕꯅꯦꯕ
ꯍꯣꯏ ꯅꯣꯔꯠ ꯏꯁꯀꯤ ꯃꯆꯥꯁꯤꯡꯁꯤꯅ ꯄꯨꯈꯠꯂꯛ ꯇꯥꯔꯗꯤ ꯈꯔ ꯉꯝꯅꯤꯅ ꯍꯥꯏꯅꯁꯦ
ꯎꯝ ꯍꯥꯏꯗꯤ ꯃꯁꯥꯗ ꯇꯣꯉꯥꯟꯕ ꯑꯃ ꯂꯩꯖꯩꯗꯅꯀꯣ
ꯍꯥꯏꯖꯕ ꯋꯥꯅꯤ ꯏꯁꯇꯦꯃꯤꯅꯥꯗꯨꯗꯤ ꯍꯦꯛꯇ ꯑꯃꯨꯛ ꯈꯔ ꯁꯣꯟꯕꯔꯥ ꯈꯪꯗꯦ ꯃꯁꯦ
ꯎꯝ
ꯑꯗꯣ ꯁꯤꯁꯦ ꯑꯩꯈꯣꯏꯒꯤ ꯇ꯭ꯔꯦꯅꯤꯡꯒꯨꯝꯕꯁꯨꯅꯦ ꯇ꯭ꯔꯦꯅꯤꯡꯒꯨꯝꯕꯁꯨ ꯏꯟꯇꯔꯅꯦꯁꯅꯦꯜꯒꯤ ꯊꯥꯛꯇ ꯇ ꯍꯥꯏꯇꯥꯔꯦ ꯋꯥꯔꯜ ꯀꯞꯀꯤ ꯆꯥꯡꯗꯒꯤ ꯌꯧꯅ ꯇ꯭ꯔꯦꯟꯅꯤꯡ ꯀꯔꯤ ꯀꯔꯥꯁꯤꯗ ꯇꯧꯕ ꯈꯔ ꯋꯥꯠꯄ ꯃꯥꯜꯂꯦ ꯑꯗꯨꯒ ꯄꯩꯁꯥ ꯊꯥꯗꯕꯁꯦ ꯑꯩꯈꯣꯏꯒꯤ ꯐꯨꯠꯕꯣꯜ ꯄꯔꯦꯁꯟꯁꯤꯗ ꯄꯩꯁꯥ ꯊꯥꯗꯕꯁꯦ ꯄꯩꯁꯥ ꯊꯥꯗꯕꯅꯕꯨ ꯋꯥꯠꯂꯤꯕꯔꯥ ꯑꯗꯨꯒ ꯄꯩꯁꯥ ꯊꯥꯗꯔꯒ ꯐꯖꯅ ꯁꯤꯖꯤꯟꯅꯗ꯭ꯔꯤꯕꯔꯥ ꯑꯃꯗꯤ ꯇꯧꯔꯤꯌꯦ ꯃꯁꯤꯁꯨ
ꯑꯗꯣ ꯄꯤꯛꯏꯉꯩꯗꯒꯤ ꯃꯈꯣꯡ ꯆꯣꯡꯒꯗꯕꯃꯤꯗ ꯋꯥꯔꯜ ꯀꯞꯇ ꯑꯃ ꯑꯉꯥꯡ ꯃꯌꯥꯝ ꯑꯃ ꯊꯣꯛꯂꯛꯇ꯭ꯔꯣ ꯃꯣꯏ ꯃꯣꯏꯒꯤ ꯀꯟꯇ꯭ꯔꯤꯒꯤ ꯇꯤꯝ ꯇꯤꯝꯒꯌꯥ
ꯎꯝ
ꯑꯗꯨ ꯃꯌꯥꯝꯗꯣ ꯑꯗꯨꯝ ꯃꯈꯣꯡ ꯁꯣꯝꯕ ꯍꯧꯔꯤ ꯅꯠꯇ꯭ꯔꯣ ꯄꯤꯉꯤꯗꯒꯤ ꯍꯧꯅ
ꯎꯝ ꯍꯣꯏ ꯃꯣꯏꯗ ꯀ ꯀꯩꯅꯣ ꯑꯃ ꯃꯣꯇꯤꯚꯦꯁꯟ ꯑꯃ ꯄꯤꯕꯗꯣ
ꯑ
ꯎꯝ
ꯇꯞ ꯇꯞꯅ ꯁꯦꯝꯒꯠꯂꯛꯀꯗꯣꯏꯅꯦꯕ
ꯑꯩꯈꯣꯏ ꯏꯟꯗꯤꯌꯥꯒꯤꯁꯦ ꯀ꯭ꯔꯤꯛꯀꯦꯠꯀꯤ ꯐꯦꯟ ꯑꯣꯏꯅ ꯇꯧꯋꯤꯗ ꯑꯩꯈꯣꯏ ꯃꯅꯤꯄꯨꯔ ꯃꯆꯥꯗꯕꯨ ꯍꯥꯏꯖꯕ ꯕꯣꯅꯤ ꯐꯨꯠꯕꯣꯒꯤꯐꯅꯈꯔ ꯌꯥꯝ ꯂꯩꯦꯕꯣꯅꯤ ꯑꯇꯣꯞꯄ ꯖꯒꯥꯁꯤꯡꯗꯗꯤ ꯀ꯭ꯔꯤꯀꯦꯠ ꯉꯥꯛꯇ ꯑꯣꯏꯅ ꯇꯧꯏꯤ
ꯆꯨꯝꯃꯦ ꯑꯗꯨꯗꯤ ꯐꯖꯅ
ꯑꯗꯣ ꯑꯩꯈꯣꯏꯗꯤ ꯀ꯭ꯔꯤꯛꯀꯦꯠꯁꯦ ꯇꯁꯦꯡꯅꯁꯨ ꯍꯩꯇꯦꯀꯣ ꯅꯤꯌꯣꯝꯁꯨ ꯌꯥꯝ ꯃꯟꯅ ꯈꯪꯕꯗꯤ ꯑꯣꯏ ꯑꯗꯨꯒ ꯐꯨꯠꯕꯣꯜꯒꯤꯁꯤ ꯑꯃꯨꯛ ꯐꯥꯎꯗꯦ ꯐꯥꯎꯗꯦ ꯑꯣ ꯃꯤ ꯏꯃꯥꯟꯅꯕ ꯏꯃꯥꯟꯅꯕꯤꯁꯤꯡ ꯌꯦꯡꯅꯤꯡꯕ ꯃꯌꯥꯝ ꯂꯩꯀꯣ ꯑꯗꯣ ꯈꯪꯗꯦ ꯀꯃꯥꯏꯅ ꯍꯧꯔꯛꯄꯒꯤ ꯃꯑꯣꯡꯁꯦ ꯑꯩꯈꯣꯏꯗꯤ ꯑꯩꯈꯣꯏꯒꯤ ꯈꯨꯟꯁꯤꯗꯤ ꯐꯨꯠꯕꯣꯜꯗ ꯑꯗꯨꯝ ꯉꯥꯎꯔꯒ ꯂꯥꯛꯄ ꯈꯨꯟꯅꯦꯕꯀꯣ ꯑꯗꯨꯗꯨꯅ ꯍꯧꯖꯤꯛꯁꯨꯖꯤꯛ ꯐꯨꯠꯕꯣꯜꯒꯤ ꯇ꯭ꯔꯦꯅꯤꯡ ꯇꯧꯕ ꯑꯉꯥꯡꯁꯤꯡ ꯀꯩꯅꯣ ꯇꯧꯔꯒ ꯍꯥꯏꯇꯥꯔꯦ ꯎꯝ ꯄꯨꯜꯂꯞ ꯄꯨꯂꯞ ꯂꯥꯛꯑꯒ ꯇ꯭ꯔꯦꯟꯅꯤꯡ ꯅꯨꯡꯇꯤꯒꯤ ꯇꯧꯔꯤ ꯐꯨꯠꯕꯣꯜꯁꯦꯀꯣ ꯑꯗꯨꯗꯨꯅ ꯃꯄꯥꯟ ꯂꯝꯒꯤ ꯀ꯭ꯂꯞ ꯅꯠꯇꯒ ꯊꯥꯕ ꯈꯣꯠꯄ ꯑꯩꯈꯣꯏꯒꯤ ꯁꯤꯗ ꯑꯩꯈꯣꯏꯒꯤ ꯈꯨꯟꯗ ꯑꯗꯨꯝ ꯇꯧꯕꯀꯣ
ꯎꯝ
ꯑꯗꯨꯃꯥꯏꯅ ꯇꯧꯔꯒꯁꯨ ꯂꯩꯌꯦ ꯑꯗꯨꯒ ꯑꯉꯥꯡ ꯑꯣꯏꯔꯤꯉꯩꯗꯒꯤꯁꯨ ꯑꯗꯨꯒꯨꯝꯕ ꯀ꯭ꯂꯕꯀꯨꯝꯕꯁꯦ ꯃꯌꯥꯝ ꯂꯩꯔꯛꯑꯦ ꯐꯨꯠꯕꯣꯜꯒꯤ ꯀꯞꯦ ꯑꯗꯒꯤ ꯇꯣꯔꯅꯥꯃꯦꯟꯁꯤꯅ ꯐꯨꯠꯕꯣꯜ ꯇꯣꯔꯅꯥꯃꯦꯟ ꯉꯥꯛꯇꯅꯦ ꯁꯤꯜꯂꯤꯁꯦ ꯑꯗꯨꯗ ꯑꯩꯈꯣꯏꯁꯨ ꯑꯩꯁꯨ ꯅꯍꯥꯟꯋꯥꯏꯁꯦ ꯐꯨꯠꯕꯣꯜ ꯁꯥꯟꯅꯖꯔꯝꯒꯗꯕꯅꯤꯗ ꯐꯨꯕꯣꯜꯗꯤ ꯄꯥꯡꯉꯛꯅꯤ ꯐꯨꯕꯣꯜ ꯁꯥꯟꯅꯕ ꯊꯣꯛꯄꯁꯤꯗꯩꯁꯤꯗ ꯏꯃꯥꯅ ꯑꯗꯨꯝ ꯈꯔ ꯆꯦꯛꯁꯤꯜꯂꯦ ꯑꯩꯈꯣꯏ ꯏ ꯃꯥꯁꯤ ꯑꯗꯨꯅ ꯈꯣꯡ ꯇꯦꯛꯀꯅꯤ ꯑꯗꯨ ꯇꯧꯒꯅꯤꯅꯁꯨ ꯌꯥꯝ ꯄꯥꯈꯠꯀꯟꯕ ꯍꯥꯏꯇꯥꯔꯦ ꯑꯗꯨꯗꯨꯅ ꯑꯗꯨꯒꯨꯝꯕꯗ ꯃꯇꯝ ꯊꯤꯡꯈꯤꯕ ꯌꯥꯝ ꯊꯤꯡꯈꯤꯕꯅꯤꯅ ꯌꯥꯎꯕꯗꯣ ꯐꯪꯂꯛꯈꯤꯗꯕ ꯍꯥꯏꯇꯥꯥꯔꯦ ꯑꯗꯨꯅ ꯈꯔ ꯆꯥꯎꯔꯛꯑꯒꯗꯤ ꯃꯄꯥꯟꯗ ꯊꯣꯛꯑꯒ ꯃꯤꯗꯣ ꯀꯌꯥ ꯄꯨꯜꯂꯛꯇ꯭ꯔꯕꯅꯤꯅ ꯁꯥꯟꯅꯕꯗꯣ ꯏꯀꯥꯏꯔꯕꯅꯤꯅ ꯑꯩꯈꯣꯏꯒꯤ ꯌꯨꯝꯒꯤ ꯂꯩꯕ ꯂꯝꯄꯥꯛ ꯃꯁꯥꯗꯨꯗ ꯑꯗꯨꯝ ꯁꯥꯟꯅꯕ ꯑꯗꯨꯝ ꯁꯥꯟꯅꯕ ꯑꯗꯨꯃꯥꯏꯅ ꯐꯨꯠꯕꯣꯜꯁ ꯑꯗꯨꯝ ꯄꯥꯝꯕꯅꯤꯅ ꯁꯥꯟꯅꯗꯤ ꯑꯗꯨꯝ ꯁꯥꯟꯅꯕ ꯑꯗꯨꯃꯥꯏꯅ ꯇꯧꯔꯛꯈꯤꯑ ꯑꯗꯨꯅ ꯐꯨꯠꯕꯣꯜ ꯂꯣꯝꯗ ꯑꯣꯏꯅ ꯋꯥꯈꯜꯁꯦ ꯂꯩ
ꯍꯧꯖꯤꯛꯁꯨ ꯃꯉꯥꯏꯔꯦ ꯎꯝ ꯁꯥꯟꯅꯔꯤꯁꯦ ꯀ꯭ꯂꯕ ꯀ꯭ꯂꯕ ꯀꯥꯏꯅ ꯈꯞ ꯀ꯭ꯂꯞ ꯀ꯭ꯂꯞ ꯎꯌꯦ ꯀꯟꯇ꯭ꯔꯤ ꯀꯠꯇ꯭ꯔꯤꯒꯤ ꯁꯤꯒꯤ ꯂꯝ ꯂꯝꯒꯤ ꯁꯤꯗꯩꯁꯤꯗꯁꯨ ꯑꯗꯨꯝ ꯐꯨꯠꯕꯣꯜ ꯈꯔ ꯇꯣꯏꯅ ꯌꯦꯡꯕ ꯃꯤ ꯑꯣꯏ ꯇꯥꯔꯗꯤ ꯑꯦ ꯑꯩꯗꯤ ꯁꯤꯅ ꯄꯥꯝꯃꯦ ꯑꯩꯗꯤ ꯁꯤꯅ ꯄꯥꯝꯃꯦ ꯑꯩꯗꯤ ꯁꯤ ꯃꯤꯁꯦꯅ ꯈꯟꯅꯕ ꯃꯌꯥꯝ ꯂꯩꯔꯝꯗꯣꯏꯅꯦ ꯑꯗꯨ ꯑꯩ ꯂꯩꯅꯦ ꯑꯗꯣ ꯂꯩꯕꯗꯣ ꯍꯟꯗꯛꯇꯤ ꯊꯕꯛꯀ ꯆꯤꯟꯕꯒ ꯐꯖꯅ ꯌꯦꯡꯕꯁꯤ ꯃꯁꯤ ꯁꯪꯗ꯭ꯔꯦ ꯄꯥꯝꯃꯨꯏ
ꯁꯨꯝ ꯌꯦꯉꯛꯑꯗꯤꯕ ꯈꯪꯉꯦꯕ ꯑꯩꯈꯣꯏꯕꯧ ꯐꯅꯌꯥꯝ ꯈꯪꯉꯤ ꯀꯩꯅꯣ ꯌꯦꯡꯕꯗ ꯌꯦꯡꯕꯁꯦ ꯑꯗꯨꯝ ꯅꯨꯡꯉꯥꯏꯕꯅꯦꯕ ꯑꯩꯈꯣꯏ ꯑꯗꯨꯁꯨ ꯍꯥꯟꯅꯗꯤ ꯄꯨꯟ ꯄꯨꯟ ꯌꯦꯡꯉꯝꯃꯤ ꯍꯧꯖꯤꯛꯇꯤ ꯑꯩꯈꯣꯏ ꯌꯨꯝ ꯌꯨꯝ ꯀꯩ ꯍꯥꯏꯕꯅꯣ
ꯎꯝ ꯑꯗꯣ ꯑꯩꯈꯣꯏꯒꯤ ꯅꯍꯥꯟꯋꯥꯏ ꯑꯩꯈꯣꯏꯅ ꯐꯨꯠꯕꯣꯜ ꯌꯦꯡꯕ ꯍꯥꯏꯀꯥꯟꯗ ꯇꯤꯚꯤꯁꯨ ꯃꯌꯥꯝ ꯂꯩꯅꯕꯕꯨꯗꯤ ꯑꯣꯏꯗꯦ ꯇꯤꯚꯤ ꯅꯨꯡꯉꯥꯏꯕ ꯖꯒꯥ ꯑꯗꯨꯗꯀꯣ ꯄꯨꯂꯞ ꯇꯤꯚꯤ ꯁꯣꯏꯔꯦ ꯑꯗꯨꯒ ꯑꯗꯨꯒ ꯀꯩꯅꯣꯁꯨ ꯑꯩꯈꯣꯏꯒꯤ ꯑꯥꯏ ꯑꯦꯁ ꯇꯤ ꯚꯤ ꯁꯤꯁꯨ ꯆꯦꯅꯦꯜꯁꯦ ꯑꯗꯨꯝ ꯑꯩꯈꯣꯏꯒꯤ ꯋꯥꯔꯜ ꯀꯞ ꯊꯥꯒꯗꯕ ꯆꯦꯅꯦꯜꯁꯦ ꯍꯥꯟꯅꯒꯤ ꯅꯣꯔꯃꯦꯜꯗ ꯑꯣꯏꯗꯦ ꯑꯅꯧꯕ ꯑꯃ ꯄꯩꯁꯥ ꯊꯤꯔꯒ ꯍꯥꯞꯅꯩ ꯍꯧꯖꯤꯛꯁꯨ ꯍꯥꯞ ꯍꯥꯞꯄꯤ ꯑꯗꯨꯃꯥꯏꯅ ꯑꯩꯈꯣꯏꯒꯤꯗꯒ ꯍꯥꯞꯄꯦ ꯑꯩꯈꯣꯏꯒꯤꯗ ꯍꯥꯞꯄ ꯀꯥꯟꯗ ꯑꯩꯈꯣꯏ ꯀꯥꯀꯥ ꯉꯔꯥꯡ ꯅꯍꯥꯟ ꯍꯟꯗꯛ ꯂꯨꯍꯣꯡꯈꯤꯕꯗꯣ ꯍꯟꯗꯛ ꯀꯩꯅꯣꯒꯤ ꯑꯩꯈꯣꯏꯒꯤ ꯑꯃ ꯂꯨꯍꯣꯡꯉꯛ ꯍꯣꯏ ꯃꯣꯏ ꯃꯣꯏ ꯃꯆꯥꯁꯤꯡ ꯑꯗꯒꯤꯗꯤ ꯑꯗꯨꯒꯤ ꯑꯗꯨꯋꯥꯏꯗꯒꯤ ꯂꯣꯏ ꯄꯨꯔ ꯂꯥꯛꯑꯅꯤ ꯅꯨꯡꯗꯥꯡ ꯑꯍꯤꯡꯁꯤꯗ ꯂ ꯇꯧ ꯑꯍꯤꯡꯁꯤꯗ ꯊꯣꯡ ꯊꯤꯜꯂꯛꯀꯗꯣꯏꯅꯤ ꯑꯗꯨꯒ ꯊꯥꯡ ꯇꯣꯛꯑꯅꯤ ꯑꯗꯒꯤ ꯌꯦꯡꯉꯅꯤ ꯑꯩꯈꯣꯏꯁꯦ ꯑꯗꯨꯃꯥꯏꯅ ꯇꯧꯔ ꯃꯣꯔꯥ ꯊꯥꯗꯅ ꯐꯛ ꯊꯥꯗꯅ ꯇꯧꯕ ꯑꯩꯈꯣꯏ ꯇꯔꯥꯃꯨꯛꯁꯦ ꯀꯣꯏꯁꯤꯜꯂꯒ ꯌꯦꯡꯉ ꯀꯥꯟꯗꯀꯣ ꯅꯨꯡꯉꯥꯏꯌꯦ ꯌꯥꯝꯅ ꯍꯧꯖꯤꯛꯇꯤ ꯊꯣ ꯀꯩꯅꯣꯗ ꯍꯥꯡꯇꯣꯛꯑꯒ ꯇꯤꯚꯤꯗꯣ ꯍꯥꯏꯗꯣ ꯑ ꯊꯥꯔꯒ ꯑꯩꯈꯣꯏ ꯄꯥꯕꯨꯗꯤ ꯌꯦꯡꯉꯦ ꯑꯗꯣ ꯑꯩꯈꯣꯏꯗꯪ ꯌꯦꯡ ꯂꯩꯕꯗꯣ ꯕꯤꯠ ꯌꯥꯎꯗꯦꯕ
ꯃꯥꯅꯦ ꯃꯥꯅꯦ ꯃꯌꯥꯝ ꯄꯨꯟꯅ ꯇꯧꯔꯒ ꯌꯦꯡꯕꯗ ꯅꯨꯡꯉꯥꯏꯇ꯭ꯔꯅꯦ
ꯌꯨꯝꯗ ꯑꯩꯈꯣꯏꯒꯤ ꯏꯌꯥꯝꯕ ꯍꯣꯏ ꯑꯩꯈꯣꯏꯒꯤ ꯇꯥꯆꯧꯍꯣꯏꯗ ꯃꯣꯏ ꯍꯟꯗꯛꯇ ꯑꯥꯏꯋꯦꯁ ꯏꯝꯐꯥꯜꯗꯣ ꯑꯗꯨꯗꯒꯤ ꯄ꯭ꯔꯣꯖꯦꯛꯇꯔ ꯑꯃ ꯂꯩꯌꯦꯕꯀꯣ
ꯎꯝ ꯀꯞꯊꯣꯛ ꯑꯦ
ꯑꯥ ꯑꯅꯤ ꯑꯍꯨꯝ ꯇꯧꯔ ꯂꯩꯌꯦ ꯍꯥꯏꯕ꯭ꯔꯥ ꯀꯩꯅꯣꯗꯣ ꯄ꯭ꯔꯣꯖꯦꯛꯇꯔ ꯁꯨꯨ ꯇꯧꯔꯒ ꯑꯗꯩꯗꯤ ꯐꯛꯂꯥꯡꯗ ꯀꯥꯞꯄꯒ ꯌꯦꯡꯉꯦ ꯍꯥꯏꯕꯅꯦ ꯑꯗꯨꯗꯨꯅ ꯑꯉꯥꯡꯁꯤꯡꯗꯣ ꯍꯦꯛ ꯆꯠꯂꯒ ꯑꯉꯥꯡꯁꯤꯡꯗꯣ ꯄꯨꯂꯞ ꯄꯨꯂꯞ ꯆꯠꯂꯒ ꯆꯠꯂꯒꯗꯤ ꯌꯦꯡꯉꯦꯕꯀꯣ ꯑꯩꯗꯤ ꯁꯪꯗ꯭ꯔꯕꯅꯤꯅ ꯌꯦꯡꯗ꯭ꯔꯦ ꯅꯨꯡꯗꯥꯡ ꯃꯣꯏ ꯄꯨꯡ ꯇꯔꯥ ꯃꯈꯥꯏꯗꯒꯤ ꯄꯨꯡ ꯑꯃ ꯚꯥꯔꯣ ꯃꯈꯥꯏꯒꯤ ꯃꯦꯠꯆ ꯀꯨꯝꯕ ꯌꯦꯡꯕꯅꯦꯕ ꯑꯗꯨꯅꯦ ꯊꯕꯛꯇꯨꯅ ꯊꯕꯛꯇꯨꯅ ꯍꯌꯦꯡ ꯅꯣꯡꯉꯥꯜꯂꯒ ꯑꯩꯗꯤ ꯇꯨꯝꯃ ꯂꯩꯕ ꯌꯥꯏ ꯍꯥꯏꯕ ꯑꯣꯏꯇꯥꯔꯒꯗꯤ ꯌꯦꯡꯕ ꯌꯥꯕꯀꯣ ꯑꯗꯣ ꯑꯗꯨꯅꯦ ꯇꯧꯔꯤꯕ ꯃꯑꯣꯡꯁꯤꯗ ꯀꯗꯥꯏꯗꯒꯤ ꯇꯨꯝꯃꯨꯅꯤ ꯑꯗꯨꯒꯁꯨ ꯑꯃꯨꯛ ꯑꯉꯥꯡꯁꯤꯡꯁꯤꯅ ꯂꯝ ꯍꯦꯜꯂꯤꯕ ꯆꯥꯡꯁꯦ
ꯎꯝ
ꯃꯣꯏꯁꯦ ꯒ꯭ꯔꯨꯞ ꯄꯨꯜꯂꯞ ꯄꯨꯜꯂꯞ ꯐꯨꯠꯕꯣꯜ ꯌꯦꯡꯗꯣꯏꯅꯦ ꯍꯥꯏꯕꯒꯤ ꯅꯃꯥꯁꯤꯗ ꯃꯣꯏꯁꯦ ꯄꯨꯡ ꯚꯥꯔꯣ ꯃꯈꯥꯏ ꯑꯃꯁꯦ ꯉꯥꯏꯅꯦꯅ ꯒꯦꯝ ꯁꯥꯟꯅꯔꯒ ꯂꯩꯔꯕ ꯃꯣꯏꯁꯤꯡꯁꯦ ꯑꯗꯣ ꯃꯣꯏ ꯃꯌꯥꯝꯁꯤ ꯒꯦꯝ ꯁꯥꯟꯅꯔꯒ ꯑꯗꯨꯝ ꯂꯩꯔꯒ ꯑꯩꯈꯣꯏ ꯑꯩꯈꯣꯏ ꯇꯆꯧꯈꯣꯏꯗꯗꯤ ꯆꯠꯇ꯭ꯔꯕꯀꯣ ꯑꯩꯈꯣꯏꯒꯤ ꯌꯨꯝꯊꯪꯅꯕꯒꯤ ꯑꯉꯥꯡꯁꯤꯗꯩꯁꯤꯗ ꯃꯣꯏꯒꯤ ꯃꯥꯏ ꯀꯥꯁꯤꯗ ꯄꯨꯂꯞ ꯄꯨꯂꯞ ꯍꯦꯛ ꯄꯨꯟꯕꯅꯦꯕ ꯃꯣꯏꯁꯦ ꯃꯥ ꯄꯨꯟꯅ ꯂꯩꯔꯒ ꯃꯣꯏ ꯑꯗꯨ ꯉꯥꯏꯗꯣꯏꯅꯤ ꯑꯗꯨꯒ ꯄꯨꯡ ꯑꯗꯨ ꯌꯧꯔꯛꯄ ꯀꯥꯟꯗ ꯃꯥꯗꯣ ꯃꯣꯏꯗ ꯕꯥ ꯕꯥꯆꯧ ꯍꯣꯏꯗ ꯆꯠꯇꯣꯏꯅꯦꯅ ꯉꯥꯏꯔꯒ ꯂꯩꯔꯀꯥꯟꯁꯤꯗ ꯑꯉꯥꯡ ꯃꯆꯥ ꯈꯔ ꯄꯤꯛꯄ ꯀ꯭ꯂꯥꯁ ꯁꯚꯦꯟ ꯀꯥꯕ ꯃꯣꯏ ꯑꯅꯤ ꯌꯥꯎꯋꯦ ꯁꯚꯦꯟ ꯑꯩꯠ ꯀꯥꯕ ꯁꯚꯦꯟ ꯀꯥꯕ ꯑꯉꯥꯡ ꯑꯅꯤꯗꯨꯗꯤ ꯇꯨꯝꯊꯣꯛꯈ꯭ꯔꯕ ꯑꯗꯨꯒ ꯑꯇꯩ ꯀ꯭ꯂꯥꯁ ꯇꯦꯟ ꯏꯂꯥ ꯚꯦꯟ ꯀꯥꯕ ꯀꯥꯡꯒꯨꯁꯤꯡꯁꯤꯅ ꯒꯦꯝ ꯁꯥꯟꯅꯔ ꯂꯩꯔꯦꯕ ꯑꯗꯨꯒ ꯃꯄꯨꯗꯨꯅ ꯇꯝꯃꯛꯏꯅꯦ ꯃꯣꯏꯒꯤ ꯃꯣꯏꯒꯤ ꯃꯄꯨꯗꯨꯅ ꯅꯨꯡꯗꯥꯡꯗ ꯂꯥꯡꯉꯦꯅ ꯍꯧꯒꯠꯂꯄꯀꯥꯟꯗ ꯑꯗꯨꯃꯥꯏꯅ ꯇꯧ ꯂꯩꯔꯝꯃꯦꯍꯦ ꯑꯗꯨꯒꯤ ꯆꯩꯔꯒ ꯆꯩꯔꯒ ꯑꯉꯥꯡꯗꯨ ꯑꯃꯨꯛ ꯂꯣꯏ ꯐꯨꯔꯔ
ꯎꯝ ꯎꯝ ꯑꯗ ꯈꯪꯗꯦꯉꯣ ꯃꯣꯏꯒꯤ ꯂꯝꯁꯦ ꯃꯥꯟꯅꯗꯕꯅꯤꯅꯀꯣ ꯅꯣꯡꯉꯥꯟꯕꯒ ꯑꯌꯨꯛꯀꯁꯦ ꯃꯥꯟꯅꯗꯕꯁꯤꯅꯦ ꯑꯩꯈꯣꯏꯗꯗꯤ ꯑꯍꯤꯡ ꯍ ꯍꯦꯛꯇ ꯇꯥꯕ ꯃꯣꯏꯒꯤ ꯀꯩꯅꯣꯁꯦ ꯃꯦꯁꯁꯦ
ꯑꯗꯣ ꯀꯩꯅꯣꯗꯣ ꯍꯧꯖꯤꯛꯀꯤ ꯅꯪꯅ ꯍꯥꯏꯕ ꯅꯣꯛ ꯍꯥꯏꯗꯤ ꯔꯥꯎꯟ ꯑꯣꯐ ꯁꯤꯛꯁꯇꯤꯟꯒꯤ ꯔꯥꯎꯟ ꯑꯣꯐ ꯁꯤꯛ ꯇꯤꯟ ꯑꯅ ꯑꯩꯈꯣꯏꯒꯤ ꯁꯨꯃꯥꯏꯅ ꯂꯥꯛꯇꯣꯏꯅꯦꯕ ꯁꯤꯛꯁꯇꯤꯟ ꯍꯥꯏꯔꯅꯤ ꯁꯤꯛꯁꯇꯤꯟ ꯍꯥꯏꯔꯀꯥꯟꯁꯤꯗꯩꯁꯤꯗ ꯊꯥꯔꯇꯤ ꯇꯨꯃꯨꯛ ꯂꯥꯛꯑꯅꯤ ꯑꯊ ꯇꯨꯟ ꯅ ꯅ ꯔꯥꯎꯟ ꯑꯣꯐ ꯊꯔꯇꯤ ꯇꯨ ꯅ ꯍꯪꯕ ꯔꯥꯎꯟ ꯑꯣꯐ ꯊꯥꯇꯤ ꯇꯨ ꯍꯥꯏꯅ ꯇꯤꯝ ꯀꯨꯟꯊ꯭ꯔꯥꯅꯤꯊꯣꯏꯅꯦꯕꯀꯣ ꯇꯤꯝ ꯀꯨꯟꯊ꯭ꯔꯥꯅꯤꯊꯣꯏ ꯈꯟꯗꯣꯏꯅꯦꯕ ꯍꯧꯖꯤꯛꯀꯤ ꯃꯌꯥꯝꯁꯤꯗꯒꯤ ꯇꯤꯝ ꯀꯨꯟꯊ꯭ꯔꯥꯅꯊꯣꯏꯁꯤꯗꯒꯤ ꯇꯤꯝ ꯇꯔꯥ ꯇꯔꯨꯛꯇ ꯍꯟꯗꯣꯔꯛꯀꯣꯏꯅꯦꯕ ꯍꯥꯏꯗꯤ ꯇꯔꯥꯅꯤꯊꯣꯏꯁꯤꯗ ꯑꯃꯃꯝ ꯂꯣꯏ ꯄ ꯀꯨꯟꯊ꯭ꯔꯥꯅꯤꯊꯣꯏꯁꯤꯗ ꯑꯃꯃꯝ ꯂꯣꯏ ꯄꯣꯛꯈ꯭ꯔꯗꯤ ꯇꯪꯈꯥꯏ ꯑꯃ ꯍꯟꯊꯔꯗꯤ ꯇꯔꯥ ꯇꯔꯨꯛ ꯇꯥꯔꯗ꯭ꯔꯥ
ꯑꯥ
ꯇꯤꯝ ꯇꯔꯥꯇꯔꯨꯛꯁꯦ ꯑꯃꯨꯛ ꯂꯣꯏꯅꯃꯨꯛꯇ ꯁꯥꯟꯅꯔꯅꯤ ꯑꯗꯨꯗ ꯑꯃꯨꯛ ꯄꯣꯛꯍꯧꯔꯒ ꯇꯤꯝ ꯅꯤꯄꯥꯟꯗ ꯉꯥꯏꯔꯅꯤ ꯅꯤꯄꯥꯟꯗ ꯉꯥꯏꯕꯗꯨꯕꯨ ꯀ꯭ꯋꯥꯇꯔ ꯐꯥꯏꯅꯦꯜ ꯀꯧꯋꯦꯕ ꯑꯩꯈꯣꯏꯅ
ꯑꯣ
ꯑꯗꯨꯗꯨꯅ ꯍꯧꯖꯤꯛ ꯀꯨꯟꯊ꯭ꯔꯥꯅꯤꯊꯣꯏꯁꯦ ꯁꯥꯟꯅꯔꯕ ꯃꯇꯨꯡꯗ ꯁꯤꯛꯁꯇꯤꯟ ꯆꯪꯉꯅꯤ ꯁꯤꯛꯁꯇꯤꯟꯁꯤꯗꯒꯤꯗꯤ ꯀ꯭ꯋꯥꯇꯔ ꯐꯥꯏꯅꯦꯜ ꯑꯃꯨꯛ ꯆꯪꯒꯅꯤ ꯀ꯭ꯋꯥꯔꯇꯔ ꯐꯥꯏꯅꯦꯜꯗꯒꯤ ꯁꯦꯃꯤ ꯐꯥꯏꯅꯦꯜ ꯁꯦꯃꯤꯐꯥꯏꯅꯦꯜꯗꯒꯤ ꯐꯥꯏꯅꯦꯜ ꯂꯧꯗꯣꯏꯅꯦꯕ
ꯑꯣ ꯀ꯭ꯋꯥꯇꯔ ꯐꯥꯏꯅꯦꯜ ꯍꯥꯟꯅ ꯂꯥꯛꯄ ꯑꯗꯨꯒ ꯁꯦꯃꯤ ꯐꯥꯏꯅꯦꯜ ꯑꯃꯨꯛ ꯂꯥꯛꯄ
ꯑꯥ ꯑꯥ ꯑꯥ ꯑꯗꯨꯅ ꯈ꯭ꯋꯥꯏ ꯑꯍꯥꯟꯕꯗ ꯊꯥꯔꯇꯤ ꯇꯨ ꯇꯤꯝ ꯀꯨꯟꯊ꯭ꯔꯥꯗ ꯈꯪꯒꯠꯇꯣꯏꯅꯤ ꯍꯧꯖꯤꯛ ꯁꯥꯟꯅꯔꯤꯕ ꯐꯨꯠꯕꯣꯜ ꯇꯤꯝ ꯃꯌꯥꯝ ꯂꯩ ꯁꯤꯗꯒꯤ ꯇꯤꯝ ꯀꯨꯟꯊ꯭ꯔꯥꯅꯤꯊꯣꯏ ꯈꯦꯟꯒꯠꯂꯅꯤ ꯀꯨꯟꯊ꯭ꯔꯥꯅꯤꯊꯣꯏ ꯈꯟꯒꯠꯂꯒ ꯃꯣꯏꯁꯤ ꯄꯥꯟꯅꯔ ꯄꯥꯟꯅꯅ ꯁꯥꯟꯅꯗꯣꯏꯅꯤ ꯑꯗꯨꯗꯨꯅ
ꯑꯃꯒ ꯑꯃꯨꯛ ꯑꯃꯒ ꯑꯃꯨꯛ ꯑꯃꯒ ꯑꯃꯨꯛ ꯄꯥꯕꯗꯣ ꯇꯧꯗꯣꯔꯤꯕꯣ
ꯎꯝ ꯎꯝ ꯑꯅꯤꯅꯤ ꯑꯅꯤꯅꯤ ꯑꯗꯨꯃꯥꯏꯅ ꯂꯣꯏ ꯄꯥꯟꯅꯈ꯭ꯔꯕꯅꯦꯕꯀꯣ ꯑꯗꯨꯗꯨꯅ ꯁꯤꯒꯤ ꯀꯨꯟꯊ꯭ꯔꯥꯅꯤꯊꯣꯏꯁꯦ ꯍꯧꯔꯅꯤ ꯑꯗꯣ ꯍꯧꯔꯅꯤ ꯍꯥꯏꯁꯦ ꯍꯌꯦꯡ ꯍꯧꯖꯤꯛ ꯉꯁꯤ ꯆꯦ ꯄꯨꯡ ꯕꯥꯔꯣ ꯃꯈꯥꯏꯗ ꯑꯃ ꯃꯈꯥꯏ
ꯑꯗꯣ ꯑꯩ ꯀꯩꯅꯣꯝ ꯍꯪꯒꯦꯅꯦ ꯁꯦꯀꯦꯟ ꯇꯥꯕ ꯃꯤꯁꯦ ꯁꯦ ꯃꯥꯡꯖꯩꯀꯣ ꯑꯗꯨꯗꯤ ꯍꯥꯏꯗꯤ ꯇꯤꯝ ꯃꯔꯤꯗ ꯉꯥꯏꯔꯛꯄꯒꯤ ꯁꯤꯟꯗꯣ ꯃꯔꯤꯗ ꯉꯥꯔꯛꯄꯒꯤ ꯁꯤꯟꯗꯣ ꯑꯗꯩꯗꯥ ꯍꯣꯏ ꯑꯗꯩꯗ ꯁꯥꯟꯅꯕ ꯈꯨꯠꯁꯥꯟꯅꯗꯨꯅꯦꯕ ꯑꯩꯅ ꯌꯥꯝ ꯅꯨꯡꯉꯥꯏꯇ꯭ꯔꯤꯁꯦ ꯍꯥꯏꯗꯤ ꯑꯃꯥ ꯑꯃꯒ ꯑꯃꯨꯛ ꯑꯃꯒ ꯑꯃꯨꯛ ꯐꯨꯅꯔꯀꯥꯟꯗ ꯑꯃ ꯄꯔꯒ ꯂꯩꯍꯧꯕ ꯑꯃꯗꯣ ꯃꯔꯛꯇ ꯂꯩꯍꯧꯕꯗꯣ
ꯃꯔꯤꯁꯤꯒꯤ ꯇꯤꯝ ꯃꯔꯤꯗꯪ ꯉꯥꯏꯍꯧꯔꯅꯤꯗꯅꯀꯣ ꯃꯔꯤꯗꯪ ꯁꯤꯗꯩꯁꯤꯗ ꯑꯀꯥꯕ ꯑꯅꯤ ꯆꯪꯈ꯭ꯔꯅꯤꯗꯅ ꯑꯀꯥꯕ ꯑꯅꯤꯗꯨꯅ ꯐꯥꯏꯅꯦꯜ ꯁꯥꯟꯅꯔꯅꯤ ꯑꯗꯨꯒ ꯑꯄꯣꯄ ꯑꯅꯤꯗꯣ
ꯑꯄꯣꯕ ꯑꯅꯤꯗꯨꯅ ꯁꯥꯟꯅꯔꯒ ꯑꯗꯨꯗ ꯀꯦꯂꯥ ꯇꯥꯗꯣꯏꯗꯣ ꯊꯥꯔꯠ ꯇꯥꯗꯣꯏꯅꯤꯗꯅ ꯍꯣꯏ ꯑꯗꯨꯗ ꯂꯩꯍꯧꯕ ꯃꯤꯗꯨꯅꯦꯕ ꯑꯩꯅ ꯌꯥꯝ ꯅꯨꯡꯉꯥꯏꯇꯔꯤ
ꯑꯣ ꯐꯣꯇꯣ
ꯍꯣꯏ
ꯍꯣꯏ ꯍꯣꯏ ꯐꯣꯔꯁꯨ ꯄꯩꯁꯥ ꯐꯪꯒ ꯑꯃ ꯇꯧꯕꯅꯦ
ꯑꯗꯨꯒꯤꯗꯥ ꯈꯟꯕꯗ ꯑꯩ ꯁꯨꯡ ꯅꯨꯡꯉꯥꯏꯇꯦ ꯍꯥꯏꯕ ꯈꯪꯉꯕ ꯍꯥꯏꯗꯤ ꯃꯣꯏꯗꯣ ꯌꯥꯝꯅ ꯆꯥꯟꯁꯇꯣ ꯌꯥꯝ ꯋꯥꯡꯉꯕ ꯅꯠꯇ꯭ꯔꯥ
ꯑꯣꯝ
ꯑꯗꯩꯗ ꯂꯩꯍꯧꯔꯒ ꯇꯧꯕꯗꯨꯅꯦꯕ
ꯑꯗꯣ ꯐꯔꯦ ꯐꯔꯁꯦ ꯑꯩ ꯑꯃꯨꯛ ꯇꯧꯔꯛꯀꯦ
ꯍꯣꯏ ꯍꯣꯏ ꯍꯣꯏ
ꯎꯝ ꯊꯝꯃꯦ ꯊꯝ